ꯑꯥ ꯍꯂꯣ ꯍꯂꯣ ꯍꯂꯣ
ꯍꯂꯣ
ꯑꯧ ꯇꯥꯕ꯭ꯔꯣ
ꯇꯥꯕ꯭ꯔꯣ ꯑ ꯇꯥꯔꯦ
ꯑꯧ ꯍꯝ ꯅꯥꯈꯣꯟꯗꯣ ꯇꯥꯗꯕꯗꯨꯗ ꯀꯩꯗꯧꯔꯖꯥꯅꯣ ꯈꯜꯂꯨꯔꯦ꯫
ꯑꯩꯒꯤ ꯐꯣꯟꯗꯣ ꯅꯦꯠꯋꯥꯛ ꯈꯔ ꯅꯨꯡꯉꯥꯏꯇꯕ ꯃꯥꯜꯂꯦ꯫
ꯑꯠꯆꯥ ꯆꯥ ꯀꯤꯗꯧꯔꯝꯃꯤꯅꯣ
ꯀꯩꯁꯨ ꯇꯧꯗꯦꯗ ꯑꯗꯨꯝ ꯐꯝꯃꯤ ꯎꯝ ꯆꯥꯛ ꯆꯥꯔꯕꯣ ꯆꯥꯛ ꯏꯟꯖꯥꯡ
ꯑꯩ ꯆꯥꯗ꯭ꯔꯤ ꯊꯕꯛ ꯃꯐꯝꯗ ꯂꯩꯌꯦ ꯑꯩ ꯉꯥꯏꯍꯥꯛ ꯕ꯭ꯔꯦꯛ ꯂꯩꯕꯀꯣ ꯑꯗꯨꯗ ꯉꯥꯏꯔꯥꯛ ꯐ꯭ꯔꯤꯗꯝ ꯂꯩꯕꯩ ꯑꯥ
ꯍꯥ ꯑꯣ ꯄꯨꯡ ꯀꯌꯥꯗ ꯆꯥꯗꯨꯏꯅꯣ
ꯑꯩ ꯀꯩꯅꯣ ꯌꯨꯝ ꯍꯜꯂꯛꯄꯒ ꯆꯥꯗꯣꯏꯅꯦꯕ ꯑꯩꯈꯣꯏ ꯕ꯭ꯔꯦꯛꯐꯥꯁꯀꯨꯝꯕ ꯇꯧꯋꯦꯕꯣ꯫ ꯑꯗꯨꯒ ꯍꯥ ꯍꯜꯂꯛꯄꯒ ꯍꯧꯖꯤꯛ ꯄꯨꯡ ꯑꯅꯤꯒꯨꯝꯕꯗ ꯆꯥꯒꯅꯤ ꯆꯥꯛꯇꯤ꯫ ꯈꯔ ꯍꯦꯕꯤ ꯑꯣꯏꯅ ꯕ꯭ꯔꯦꯛꯐꯥꯁ ꯇꯧꯋꯦꯕ
ꯌꯥꯝ ꯐꯩꯅꯦ ꯑꯗꯨꯗꯤ
ꯐꯕ ꯅꯠꯇꯦ ꯃꯔꯛ ꯃꯔꯛꯇ ꯂꯥꯝꯃꯒ ꯑꯩꯁ ꯂꯣꯏꯔꯕꯅꯦ ꯌꯨꯝ ꯍꯟꯅꯤꯡꯕꯅ꯫
ꯎꯝ ꯄꯨꯡ ꯀꯌꯥꯗ ꯆꯥꯗꯨꯏꯅꯣ ꯍꯥ ꯄꯨꯡ ꯃꯔꯤ ꯑꯅꯤ ꯑꯅꯤ ꯑꯣ ꯊꯦꯡꯉꯦ ꯑꯗꯨꯗꯤ
ꯑꯣ
ꯑꯗꯨꯗꯤ ꯑꯩꯈꯣꯏ ꯆꯔꯥ ꯋꯥꯟꯕꯒꯤ ꯑꯃꯨꯛ ꯍꯣꯏꯌꯦꯅꯦ ꯃꯇꯝꯗꯣ
ꯑꯣ ꯆꯤꯡꯗ ꯂꯩꯕ꯭ꯔꯥ ꯀꯩꯅꯣ
ꯆꯤꯡꯗ ꯂꯩꯇꯦ ꯍꯧꯖꯤꯛꯇꯤ
ꯑ ꯑꯣ ꯍꯥꯏꯕꯗꯤ ꯆꯤꯡꯗꯗꯤ ꯈꯔ ꯉꯥꯜꯂꯦꯗꯅ ꯆꯥꯛ ꯊꯣꯡꯕ ꯀꯩꯅꯣꯁꯦ ꯑꯗꯩ ꯆꯔꯥ ꯋꯥꯟꯕ ꯃꯇꯝꯅꯦ ꯍꯥꯏꯕꯗꯨꯗ꯫
ꯑꯈꯣꯏ ꯆꯤꯡꯃꯤꯗꯤ ꯆꯥꯛ ꯑꯗꯨꯝ ꯉꯟꯅ ꯆꯥꯔꯒ ꯆꯔꯥ ꯋꯥꯟꯗ꯭ꯔꯗꯤ ꯉꯝꯗꯦꯗꯅ ꯑꯗꯨꯗꯨꯅꯤ ꯀꯩꯝ ꯇꯧꯗꯦ ꯍꯣꯏ ꯁꯦꯡꯉꯦ
ꯑꯗꯣ ꯃꯣꯔꯅꯤꯡꯒꯤꯗꯤ ꯀꯔꯤ ꯍꯣꯠꯅꯔꯒꯦ ꯀꯔꯤ ꯆꯥꯗꯣꯏꯅꯣ꯫
ꯍꯋꯥꯏ ꯊꯣꯡꯖꯤꯜꯂꯦ ꯃꯣꯔꯅꯤꯡꯒꯤꯗꯤ ꯆꯥꯗ꯭ꯔꯤ ꯉꯍꯥꯛ ꯂꯩꯔꯗꯤ ꯆꯥꯔꯅꯤ
ꯑꯥꯎ
ꯑꯥꯎ
ꯑꯊꯟꯗ
ꯁ꯭ꯀꯨꯜ ꯀꯥꯔꯒ ꯂꯩꯕ ꯁ꯭ꯀꯨꯜ ꯀꯥꯕ ꯑꯉꯥꯡꯁꯤꯡ ꯁꯦꯟꯅꯔꯒ ꯂꯩꯕ꯫
ꯑꯣ ꯑꯠꯆꯥ ꯆꯥ ꯇꯤꯁꯇꯔꯗꯤ ꯀꯩꯅꯣ ꯀꯣꯂꯦꯖꯇꯤ ꯂꯣꯏꯁꯤꯜꯂꯝꯃꯅꯤꯅꯦ ꯒ꯭ꯔꯦꯖꯨꯋꯦꯁꯟ
ꯂꯣꯏꯁꯤꯜꯂꯦ ꯍꯣꯏ
ꯁꯤꯜꯂꯦ ꯑꯗꯣ ꯂꯣꯏ
ꯂꯣꯏꯁꯤꯜꯂꯦ ꯐ꯭ꯔꯤꯗ ꯌꯨꯝꯗ ꯂꯩꯔꯦ꯫
ꯑꯥ ꯆꯍꯤ ꯃꯅꯔꯝꯒꯗꯧꯕ ꯃꯥꯜꯂꯦ ꯑꯗꯨꯗꯤ
ꯑꯩꯗꯤ ꯂꯣꯏꯕ ꯀꯨꯏꯔꯦ
ꯀꯨꯏꯔꯦ ꯑꯩꯁꯨ ꯀꯨꯏꯔꯦ ꯑ ꯑꯗꯨꯒ ꯅꯪꯅ ꯀꯨꯏꯔꯦ ꯍꯦꯟꯅ ꯍꯥꯏꯕꯗꯨꯗ ꯈꯔꯗꯤ ꯑꯍꯟꯅ ꯑꯣꯏꯔꯝꯒꯗꯧ ꯃꯥꯜꯂꯦ ꯈꯔꯒ
ꯑꯩꯅ
ꯑꯥ
ꯍꯣꯏ ꯍꯜꯂꯝꯕꯁꯨ ꯌꯥꯏ꯫ ꯑ
ꯆꯍꯤ ꯃꯔꯤ ꯃꯉꯥꯒꯨꯝꯕ ꯁꯨꯔꯕ ꯂꯣꯏꯁꯤꯟꯕ
ꯆꯍꯤ ꯃꯔꯤ ꯁꯨꯔꯦ
ꯃꯔꯤ
ꯑꯥ
ꯑꯠ ꯑꯠꯆꯥ ꯑꯗꯨꯗꯤ ꯆꯍꯤ ꯑꯃꯒꯨꯝꯕ ꯍꯦꯜꯂꯝꯒꯗꯕ ꯃꯥꯜꯂꯦ ꯑꯗꯣ ꯍꯧꯖꯤꯛ ꯒ꯭ꯔꯦꯖꯨꯋꯦꯁꯟ ꯃꯇꯝꯗꯗꯤ ꯂꯦꯞꯄꯗꯤ ꯌꯥꯗꯦꯅ ꯍꯥꯏꯕꯗꯤ ꯊꯦꯡꯅ ꯁ꯭ꯀꯨꯜ ꯀꯥꯕꯁꯨ ꯌꯥꯎꯋꯦꯗꯅ ꯌꯥꯎꯋꯦꯗꯅ ꯑꯗꯨꯒꯤ
ꯕ꯭ꯔꯦꯛꯅꯦꯕ ꯅꯪꯁꯦ ꯁ꯭ꯀꯨꯜ ꯀꯣꯂꯦꯖ ꯀꯥꯕ ꯕ꯭ꯔꯦꯛ ꯂꯩꯕ꯭ꯔꯥꯕ
ꯑꯗꯨꯗꯤ ꯍꯥꯏꯕꯗꯤ ꯀꯩꯅꯣ ꯑꯩ ꯑꯩ ꯑꯣꯏꯗ꯭ꯔꯁꯨ ꯃꯤꯁꯨ ꯂꯩꯗꯅ ꯍꯥꯏꯗꯤ ꯀ꯭ꯂꯥꯁꯇꯤ ꯆꯞ ꯃꯥꯟꯅꯔꯒ ꯆꯍꯤ ꯑꯍꯨꯝ ꯍꯦꯟꯕꯁꯨ ꯌꯥꯎꯋꯦꯗꯅ ꯑꯗꯨꯅ ꯍꯧꯖꯤꯛꯀꯤ ꯀꯣꯂꯦꯖ ꯀꯥꯂꯦ ꯂꯣꯏꯁꯤꯜꯂꯦ ꯍꯥꯏꯗꯅ ꯆꯍꯤ ꯂꯦꯞꯄꯗꯤ ꯌꯥꯗ꯭ꯔꯦ ꯍꯥꯏꯕꯅꯦꯗ
ꯍꯣꯏꯅꯦ ꯑꯣ ꯒ꯭ꯌꯥꯟ ꯇꯥꯔꯦ
ꯑ
ꯆꯨꯝ
ꯋꯥꯔꯜ ꯀꯞ ꯃꯇꯝꯁꯨ ꯑꯣꯏꯔꯦ ꯀꯔꯝꯕ ꯇꯤꯝ ꯄꯥꯝꯒꯦ ꯁꯤꯁꯇꯔꯒꯤꯗꯤ
ꯑꯁ ꯑꯩꯗꯤ ꯑꯝꯇ ꯌꯦꯡꯗꯦ ꯏꯁꯄꯣꯔꯠꯁꯤꯗꯤ ꯑꯥꯎ
ꯁꯄꯣꯔꯠꯇꯤ ꯅꯤꯜ ꯑꯣꯏꯔꯦ
ꯍꯥꯏꯗꯤ ꯌꯦꯡꯗ꯭ꯔꯁꯨ ꯄꯥꯝꯃꯦ ꯍꯥꯏꯕꯗꯣ ꯑꯃꯗꯤ ꯂꯩꯗꯅ
ꯑꯃꯠꯇ ꯂꯩꯇꯦ ꯑꯗꯨꯒꯨꯝꯕ ꯑꯝꯇ ꯌꯦꯡꯗꯕꯅꯤꯅ ꯈꯪꯗꯔꯦ
ꯅꯪꯗꯤ ꯌꯦꯡꯝꯒꯅꯤꯅ
ꯑꯁ ꯌꯦꯡꯕꯗ ꯃꯤꯠꯀ ꯂꯣꯏ ꯁꯣꯏ ꯃꯤꯠꯀ ꯂꯣꯏ ꯅꯥꯔꯕꯅꯦ ꯇꯨꯝꯕꯒ ꯄꯦꯟꯗꯕꯩꯀꯣ ꯊꯕꯛ ꯆꯠꯄꯒ
ꯑꯗꯨꯝ ꯅꯨꯡꯇꯤꯒꯤ ꯌꯦꯡꯕ꯭ꯔꯥ
ꯑꯗꯨꯝ ꯑꯩ ꯃꯦꯠꯁ ꯑꯍꯨꯝ ꯂꯩꯔꯁꯨ ꯑꯍꯨꯝ ꯌꯦꯡꯉꯦ ꯑꯗꯣ ꯈꯔꯅꯨꯡꯉꯥꯏ ꯈꯔ ꯅꯨꯡꯉꯥꯏꯇ꯭ꯔꯗꯤ ꯑꯃꯒꯨꯝꯕꯗꯤ ꯑꯣꯐ ꯇꯧꯋꯦꯕ ꯍꯥꯏꯕꯗꯤ ꯏ ꯌꯥꯝ ꯀꯨꯏꯅ ꯌꯦꯡꯉꯁꯨ ꯇꯨꯝꯗ꯭ꯔꯁꯨ ꯍꯛꯆꯥꯡꯁꯦ ꯁꯣꯛꯑꯦꯕ
ꯑꯣ
ꯍꯥꯏꯗꯤ ꯅꯨꯡꯊꯤꯟꯗ ꯑꯥ ꯅꯨꯡꯊꯤꯟꯗꯨꯗ ꯑꯃꯨꯛ ꯅꯨꯡꯊꯤꯟꯗ ꯇꯨꯝꯃꯒ ꯂꯩꯒꯗꯕ ꯑꯣꯏꯔꯗꯤ ꯐꯕ ꯍꯧꯖꯤꯛ ꯑꯃꯨꯛ ꯊꯕꯛ ꯆꯠꯀꯗꯕꯅꯤꯅ
ꯂꯤꯛꯂꯥꯗ ꯁꯦꯜ ꯂꯩꯌꯦꯕ ꯑꯣ ꯑꯗ ꯔꯗꯤ ꯅꯪꯉꯣꯟꯗ ꯏꯁꯤꯡ ꯂꯧꯕ ꯌꯥꯔꯦꯍꯦ
ꯏꯁꯤꯡ ꯂꯧꯋꯤ ꯌꯥꯂꯦ ꯏꯁꯤꯡꯗꯤ ꯌꯣꯟꯗꯦ ꯑꯩꯗꯤ ꯕꯦꯀꯔꯤꯗ ꯑꯣꯏꯕꯅꯦꯕ
ꯑꯣ ꯕꯦꯀꯦꯔꯤ ꯔꯥ
ꯑ ꯕꯦꯀꯔꯤꯗ ꯂꯣꯏꯕ ꯑꯩꯅ ꯑꯗꯒꯤ
ꯑꯗꯨꯗꯤ ꯆꯥꯕ ꯊꯛꯄꯒꯤꯁꯤ ꯅꯪꯉꯣꯟꯗ ꯗꯤꯁꯀꯥꯎꯟ ꯂꯩꯅꯕ ꯗꯤꯁꯀꯥꯎꯟ ꯂꯩꯅꯕ ꯅꯪꯉꯣꯟꯗ ꯈꯔ ꯑꯣꯗꯔ ꯇꯧꯕ ꯌꯥꯔꯦ ꯌꯥꯗ꯭ꯔꯣ ꯑꯣꯐꯔꯒ ꯇꯧꯕ ꯌꯥꯗ꯭ꯔꯣ ꯑꯩꯕꯣ
ꯌꯥꯏꯌ‌ꯦ ꯌꯥꯏꯌꯦ ꯁꯦ ꯈꯪꯕ ꯈꯪꯗꯕ ꯍꯥꯏꯖꯤꯜꯂꯁꯦ ꯍꯥ
ꯌꯥꯔ ꯀꯩꯅ‌ꯣꯅꯦ ꯀꯥꯟꯅꯥꯕ ꯍꯥꯏꯕꯁꯦ ꯁꯤꯒꯨꯝꯕꯗ ꯨꯁꯨ ꯀꯥꯟꯅꯥꯕ ꯐꯪꯉꯦꯗꯅ ꯗꯕꯜ ꯗꯕꯜ ꯑꯔꯅꯤꯡ ꯅꯪꯒꯤ ꯁꯨ ꯑꯩꯒꯤꯁꯨ
ꯑꯥ ꯆꯨꯝꯃꯦꯅꯦ ꯑꯦꯛꯁꯇ꯭ꯔꯥ
ꯎꯝ
ꯌꯥꯏꯌꯦ ꯌꯥꯏꯌꯦ ꯌꯦꯡꯉꯖ‌ꯦ
ꯎꯝ
ꯑꯗꯣ ꯑꯉꯥꯡꯁꯤꯡ ꯂꯩꯃꯤꯟꯅꯩ ꯍꯥꯏꯁꯤꯕꯨ ꯅꯆꯟꯁꯤꯡꯔꯣ ꯅꯠꯇ꯭ꯔꯒ ꯅꯪꯒꯤ ꯑꯪꯀꯜꯒꯤ ꯃꯆꯥꯁꯤꯡꯔꯣ
ꯏꯅꯥꯎ ꯏꯅꯥꯎ ꯅꯨꯨꯄꯥ ꯄꯣꯛꯃꯤꯟꯅꯕꯅ‌ꯦꯗꯥ
ꯄꯣꯛꯃꯤꯟꯅꯕ ꯑꯧ ꯅꯆꯤꯟ ꯅꯅꯥꯎ ꯀꯌꯥ ꯁꯨꯒꯦ
ꯑꯩꯗꯤ ꯌꯥꯝꯃꯦꯍ‌‌ꯦ ꯏꯅꯥꯎ ꯏꯆꯤꯟ ꯏꯅꯥꯎꯁꯦ
ꯌꯥꯝꯃꯦꯕ ꯑꯗꯨꯝ ꯍꯥꯏꯔꯛꯑꯣꯗ꯭ꯔꯣ ꯃꯁꯤꯡ ꯑꯣꯏꯔꯤꯗ‌ꯣ ꯅꯪꯅ ꯑꯍꯟꯔꯣ ꯇꯔꯥ ꯑꯩꯁ ꯐꯖꯩꯅꯦ ꯅꯪꯅ ꯀꯌꯥ ꯀꯌꯥꯔꯛ ꯁꯨꯕꯅꯣ
ꯑꯩꯅ ꯇꯔꯦꯠ ꯁꯨꯕ ꯇꯔ‌ꯦꯠ ꯁꯨꯕ ꯎꯝ ꯑꯁ ꯌꯥꯝ ꯂꯨꯅ ꯇꯥꯎꯔꯝꯒꯗꯕ ꯃꯥꯜꯂꯦꯍ‌ꯦ ꯏ ꯌꯥꯝꯃ
ꯌꯥꯝꯕꯁꯦ ꯃꯔꯛ ꯃꯔꯛꯇ ꯋꯥꯕꯩ ꯋꯥꯅꯦꯗ ꯅꯨꯡꯉꯥꯏ ꯅꯨꯡꯉꯥꯏꯕꯅꯦꯗ ꯇꯥꯕ꯭ꯔꯣ ꯍꯜꯂꯣ ꯍꯜꯂꯣ ꯇꯥꯕ꯭ꯔꯣ ꯍꯜꯂꯣ
ꯇꯥꯕ꯭ꯔꯣ
ꯑꯧ ꯇꯥꯏꯌꯦ
ꯑꯣ ꯍꯥꯏꯕꯗꯤ ꯃꯤ ꯌꯥꯝꯕꯅꯤꯅ ꯃꯤꯖ‌ꯦꯃꯤ ꯌꯥꯝꯕꯖ‌ꯦ
ꯁ‌ꯦ ꯃꯔꯛ ꯃꯔꯛꯇ ꯋꯥꯕꯩ ꯋꯥꯅ‌ꯦꯕ ꯑ‌ꯣ ꯇꯧꯔꯗꯤ ꯃꯨꯛ ꯑꯣ ꯑꯗꯨꯒꯨꯝꯕꯗꯗꯤ ꯅꯨꯡꯉꯥꯏꯕꯀꯣ
ꯎꯝ
ꯆꯥꯅꯤꯡꯕ ꯁꯦꯠꯅꯤꯡꯕ ꯂꯩꯗꯅ ꯑ ꯑꯗꯨꯒꯨꯝꯕ ꯃ ꯇꯝꯗꯗꯤ ꯑꯄꯥꯝꯕ ꯊꯨꯡꯗꯦꯗꯅ
ꯑꯗꯣ ꯑꯉꯥꯡ ꯑꯣꯏꯔꯤꯀꯥꯟꯗꯅꯦ ꯍꯥꯏꯕꯗꯤ ꯈꯔ ꯆꯥꯎꯔꯀꯥꯟꯗꯗꯤ ꯃꯁꯥ ꯃꯁꯥꯒꯤ ꯂꯣꯏ ꯊꯤꯅꯔꯦꯗꯅ
ꯆꯥꯎꯔꯁꯨ ꯑꯩꯈꯣꯏꯗꯤ ꯏꯁꯥ ꯏꯁꯥꯒꯤ ꯁꯦꯟꯊꯣꯛ ꯂꯝꯕꯤ ꯁꯦꯝꯗꯕꯅꯤꯅ ꯑꯗꯨꯝ ꯋꯥꯔꯦꯅ ꯄꯨꯜꯂꯞ ꯍꯣꯏ ꯃꯤ ꯈꯔ ꯈꯔꯕꯨꯗꯤ ꯑ ꯃꯁꯥ ꯃꯁꯥꯒꯤ ꯑꯗꯨꯝ ꯆꯠꯈ꯭ꯔꯕꯁꯨ ꯌꯥꯎꯋꯦꯀꯣ
ꯑꯥ
ꯑ ꯑꯗꫭ ꯂꯣꯏꯅꯃꯛꯇꯤ ꯅꯠꯇꯦꯗꯅ
ꯅꯨꯄꯤ ꯀꯌꯥ ꯁꯨꯒꯦ ꯅꯨꯄꯥꯅ ꯀꯌꯥꯅꯣ
ꯅꯨꯄꯥꯅ ꯃꯔꯤ ꯅꯨꯄꯤꯅ ꯌꯥꯝꯃꯦ
ꯑꯣ
ꯅꯨꯄꯤ ꯌꯥꯝꯕꯅꯤꯅ ꯋꯥ ꯌꯥꯝꯃꯦ
ꯑꯆꯥ ꯆꯥ ꯆꯥ ꯍꯥꯏꯗꯤ ꯈꯔ ꯂꯥꯡꯒꯗꯕ ꯃꯥꯜꯂꯦꯕ
ꯎꯝ ꯂꯥꯡꯉꯦ ꯑꯗꯨꯅꯦ
ꯂꯨꯍꯣꯡꯕ
ꯂꯨꯍꯣꯡꯕꯗꯤ ꯌꯥꯎꯔꯕꫭ ꯂꯨꯍꯣꯡꯕ ꯑꯅꯤ ꯌꯥꯎꯔꯛꯑꯦ ꯫
ꯅꯨꯄꯤ
ꯎꯝ ꯍꯣꯏ ꯅꯨꯄꯤꯗ
ꯑꯁ ꯅꯪꯅ ꯑꯦꯠ ꯁꯨꯕ ꯐꯥꯎ ꯀꯣꯂꯦꯖ ꯂꯣꯏ ꯂꯣꯏꯁꯤꯜꯂꯗꯤ ꯐꯖꯅ ꯑꯍꯟ ꯑꯣꯏꯔꯝꯃꯅꯤꯍꯦ ꯅꯪꯒꯤ ꯅꯊꯛꯁꯤꯡꯗꯨꯗꯤ꯫
ꯑꯥꯎ ꯑꯍꯟ ꯁꯨꯔꯦ ꯊꯥꯔꯗ
ꯍꯥꯏꯕꯗꯤ ꯑꯦꯗ ꯂꯤꯁ ꯋꯥꯟ ꯏꯌꯥꯔ ꯇꯨ ꯌꯔꯒꯨꯝꯕꯗꯤ ꯒꯦꯞꯇꯤ ꯂꯩꯔ ꯂꯩꯅꯔꯝꯃꯅꯤ꯫ ꯍꯥꯏꯕꯗꯤ ꯏꯃꯥ ꯏꯄꯥꯁꯨ ꯑꯍꯟ ꯑꯣꯏꯔꯝꯃꯅꯤ꯫ ꯍꯧꯖꯤꯛ ꯂꯩꯔꯤꯁꯤ ꯏꯝꯐꯥꯜ ꯀꯩꯅꯣ ꯀꯥꯏꯋꯥꯏꯗ ꯂꯩꯔꯤꯅꯣ꯫ ꯍꯥ ꯇꯥꯕ꯭ꯔꯣ ꯍꯜꯂꯣ ꯍꯦꯜꯂꯣ ꯇꯥꯕ꯭ꯔꯣ
ꯇꯥꯏꯌꯦ
ꯑꯣ ꯍꯨꯖꯤꯛ ꯂꯩꯔꯤꯁꯤꯅ ꯏꯝꯐꯥꯜ ꯃꯅꯨꯡꯁꯤꯗ ꯔꯦꯟꯗ ꯂꯩꯔꯤꯔꯥ ꯀꯃꯥꯏ ꯇꯧꯔꯤꯅꯣꯕ꯫
ꯍꯥꯥ
ꯍꯨꯖꯤꯛ ꯔꯦꯟꯗ ꯂꯩꯌꯦ ꯍꯥꯏꯌꯦ ꯏꯝꯐꯥꯜꯗ ꯂꯩꯕꯁꯤꯕꯨ ꯔꯦꯟꯗ ꯂꯩꯔꯤꯔꯣ ꯌꯨꯝꯗ ꯂꯩꯔꯤꯔꯣ꯫
ꯔꯦꯟꯗ ꯂꯩꯕꯅꯤ
ꯔꯦꯟꯗ
ꯔꯦꯟꯗ
ꯑꯣ
ꯔꯦꯟꯗ ꯍꯣꯏ
ꯑꯣ
ꯑ ꯀꯥꯏ ꯋꯥꯏꯗꯅꯣ
ꯅꯪꯗꯤ ꯌꯨꯝꯗꯒꯤ ꯑꯞ ꯗꯥꯎꯟ ꯌꯨꯝꯒ ꯅꯛꯅꯕ꯭ꯔꯣ ꯅꯪꯒꯤ ꯔꯦꯟꯗꯤ ꯊꯕꯛ ꯆꯠꯄꯁꯦ꯫
ꯑꯩ ꯌꯨꯝ ꯅꯛꯅꯕ ꯍꯥꯏꯖꯦ ꯀꯩꯅꯣ ꯌꯥꯝ ꯂꯥꯞꯄ ꯑꯣꯏꯗꯦꯗ ꯀꯤꯂꯣꯃꯤꯇꯔ ꯑꯃꯒꯨꯝꯕ ꯉꯥꯛꯇꯅꯦꯗ
ꯑꯣ ꯑꯗꯨꯗꯤ ꯅꯨꯡꯉꯥꯏꯅꯦ ꯌꯨꯝ ꯁꯤꯇꯤ ꯅꯛꯄꯒ ꯅꯛ ꯁꯤꯇꯤ ꯋꯥꯏꯗ ꯂꯩꯕ ꯃꯤꯁꯤꯡꯒꯤꯗꯤ ꯑꯦꯗꯚꯥꯟꯇꯦꯖ ꯌꯥꯝ ꯂꯩꯔꯦꯀꯣ꯫
ꯑꯣ ꯑꯩ ꯑꯩ ꯁꯤꯇꯤ ꯋꯥꯏꯗ ꯅꯠꯇꯦ ꯑꯩ ꯌꯨꯝ ꯂꯩꯕꯩ ꯋꯥꯅꯦꯕ꯫ ꯑꯩꯁꯨ ꯌꯨꯝ ꯌꯨꯝ ꯑꯁꯦꯡꯕ ꯌꯨꯝꯗꯤ ꯆꯤꯡꯗꯅꯦꯕ꯫ ꯑꯁꯦꯡꯕ ꯌꯨꯝꯗꯤ ꯆꯤꯡꯗꯅꯦꯁꯦ ꯀꯩꯅꯣ ꯇꯝ ꯇꯝꯗꯁꯨ ꯌꯨꯝꯁꯦ ꯂꯩꯕꯩꯅꯦꯗ꯫
ꯑꯣ ꯑꯁ ꯌꯥꯝ ꯅꯨꯡꯉꯥꯏꯔꯝꯒꯅꯤꯅꯦ ꯑꯗꯨꯗꯤ
ꯈ꯭ꯔꯤꯁ ꯈ꯭ꯔꯤꯁꯃꯥꯁꯇꯗꯤ ꯆꯤꯡꯗ ꯑꯗꯨꯝ ꯆꯜꯂꯦꯗ꯫ ꯑꯁ ꯅꯨꯡꯉꯥꯏ ꯅꯨꯡꯉꯥꯏꯕ ꯅꯨꯡꯉꯥꯏꯇꯕ ꯍꯥꯏꯕ ꯂꯩꯇꯦꯗ ꯄꯣꯛꯅꯐꯝꯗꯨꯕꯨ ꯑꯗꯨꯝ ꯅꯨꯡꯉꯥꯏꯌꯦꯗ꯫
ꯎꯝ꯫ ꯑꯗꯨꯗꯤ ꯅꯪ ꯌꯨꯝ ꯆꯠꯄꯁꯦ ꯗꯤꯁꯦꯝꯕꯔꯗ ꯈꯛ
ꯎꯝ ꯗꯤꯁꯦꯝꯕꯔ ꯅꯠꯇ꯭ꯔꯁꯨ ꯍꯥꯏꯕꯗꯤ ꯀꯩ ꯀꯩꯅꯣ ꯊꯣꯛꯄ ꯃꯇꯝꯗ ꯀꯣ꯫ ꯈꯨꯟꯗ ꯀꯩꯗꯧꯔ ꯈꯨꯗꯣꯡꯊꯤꯕ ꯊꯣꯛꯄ ꯃꯤ ꯂꯩꯈꯤꯗꯕ꯫ ꯑꯗꯨꯒꯨꯝꯕ ꯂꯩꯔꯗꯤ ꯍꯥꯏꯕꯗꯤ ꯌꯨꯠꯇ꯫ ꯌꯨꯠꯇ ꯑꯗꯨꯝ ꯑꯦꯛꯇꯤꯞ ꯃꯦꯝꯕꯔꯗ ꯂꯩꯔꯕꯅꯤꯅ꯫ ꯑꯗꯨꯝ ꯆꯥꯠꯂꯦꯕ꯫ ꯇꯥꯕ꯭ꯔꯣ꯫ ꯍꯜꯂꯣ꯫ ꯍꯜꯂꯣ ꯑꯥ꯫ ꯑꯗꯨꯝ ꯀꯩꯅꯣ ꯊꯕꯛ ꯀꯨꯝꯕ ꯆꯠ ꯑꯗꯨꯝ ꯈ꯭ꯔꯤꯁꯃꯥꯁ ꯉꯥꯛ ꯆ ꯆꯠꯇꯦꯕ꯫
ꯎꯝ꯫
ꯌꯨꯠꯀꯤꯗ ꯑꯦꯛꯇꯤꯞ ꯃꯦꯝꯕꯔꯗ ꯂꯩꯕꯅꯤꯅ ꯍꯥꯏꯕꯗꯤ ꯃꯤ ꯁꯤꯕ ꯈꯣꯠꯄ꯫ ꯂꯨꯍꯣꯡꯕ ꯁꯤꯒꯨꯝꯕꯁꯨ ꯃꯔꯛ ꯃꯔꯛꯇꯗꯤ ꯁꯨꯇꯤ ꯂꯧꯔꯒ ꯆꯠꯂꯤ꯫
ꯑꯣ ꯑꯗꯨ ꯁꯨꯇꯤ ꯄꯤꯔꯗꯤ ꯐꯩꯗꯅ꯫
ꯎꯝ꯫ ꯑꯗꯨꯝ ꯑꯣꯟꯕ ꯑꯣꯟꯅꯩꯗ ꯍꯣꯏ ꯁꯨꯇꯤ ꯍꯥꯏꯗꯤ ꯍꯞꯇꯥ ꯈꯨꯗꯤꯡꯗ ꯁꯨꯇꯤ ꯑꯃꯈꯛ ꯄꯤꯕꯅꯤꯅ꯫ ꯍꯥꯏꯗꯤ ꯎꯄꯥꯏ ꯂꯩꯇꯕꯗꯨꯗꯤ ꯂꯧꯕ ꯇꯥꯔꯦꯅꯦ꯫ ꯍꯣꯏ ꯍꯞꯇꯥ ꯑꯃꯗ ꯋꯤꯛꯂꯤꯗ ꯁꯨꯇꯤ ꯑꯃꯃꯥꯝ ꯑꯩꯒꯤꯗꯤ ꯁꯟꯗꯦ ꯑꯣꯏꯅ ꯂꯧꯔꯦꯕ꯫
ꯑꯣ ꯐꯩꯌꯦꯅꯦ꯫ ꯎꯝ ꯆꯔꯆ ꯑꯗꯨꯝ ꯆꯠꯄ꯭ꯔꯥ꯫
ꯆꯔꯆ ꯆꯠꯂꯤ꯫